ꯍꯜꯂꯣ! ꯇꯕ꯭ꯔꯣ? ꯑꯥ ꯇꯥꯏꯌꯦ, ꯇꯔꯕꯣ? ꯇꯥꯔꯦ ꯃꯕꯣꯛ꯫ꯀꯩꯗꯧꯔꯝꯃꯤꯅꯣ ꯅꯪꯕꯣ? ꯑꯩꯁꯦ ꯁꯨꯝ ꯑꯉꯥꯡ ꯃꯌꯥꯝ ꯁꯥꯟꯅꯕ ꯌꯦꯡꯉꯝꯃꯤꯅꯦ꯫
ꯑꯣ ꯅꯪ ꯑꯗꯨꯝ ꯁꯪꯕ ꯅꯠꯇ꯭ꯔꯣ ꯍꯧꯖꯤꯛꯀꯥꯟꯁꯦ?
ꯑꯩ ꯍꯧꯖꯤꯛꯀꯥꯟꯁꯦ ꯑꯗꯨꯝ ꯁꯪꯉꯤ ꯍꯧꯖꯤꯛꯀꯥꯟꯗꯤ꯫
ꯍꯥꯏꯐꯦꯠ ꯀꯣꯏꯊꯣꯛꯎꯁꯤꯔꯅ,
ꯑꯣ ꯌꯥꯏꯌꯦ ꯀꯥꯏꯗ ꯀꯣꯏꯔꯨꯁꯦ ꯍꯥꯏꯅꯣ?
ꯀꯣꯏꯕꯝꯁꯦ ꯑꯈꯣꯏ ꯑꯁꯤꯒꯤ ꯏꯌꯥꯔꯄꯣꯠ ꯂꯥꯏꯟꯁꯦ,
ꯄ꯭ꯂꯥꯟꯖꯦ꯫ ꯑꯥ
ꯑꯁꯤꯗ ꯀꯩꯅꯣꯝꯃ ꯊꯛꯎꯁꯤꯔꯅ꯫
ꯀꯩ ꯊꯛꯁꯦ ꯑꯏꯪꯕ ꯑꯃ ꯊꯛꯁꯦ ꯍꯥꯏꯔꯣ?
ꯑꯌꯤꯡꯕ ꯑꯃ ꯊꯛꯑꯦꯗꯅ ꯑꯗꯨ ꯒ ꯀꯩꯅꯣ ꯇꯧꯕ ꯍꯥꯏꯐꯦꯠ ꯅꯥꯀꯟꯗ ꯍꯥꯏꯐꯦꯠ ꯁꯟꯁꯦꯠꯀꯨꯝꯕ ꯌꯦꯡꯉꯨꯁꯤꯔꯅ
ꯑꯣ ꯌꯥꯥꯏꯅꯦ ꯑꯗꯨꯁꯨ ꯎꯝ
ꯅꯪ ꯁꯪꯕ꯭ꯔꯥꯅ ꯍꯪꯉꯛꯑꯦ ꯑꯗꯨ ꯀꯥꯏ ꯀꯥꯏ ꯃꯐꯝ ꯐꯖꯕ ꯂꯩꯒꯦ ꯆꯤꯛꯄ ꯃꯐꯝ ꯄꯣꯊꯥꯐꯝ ꯍꯥꯏꯕ ꯑꯃ
ꯑꯣ ꯃꯐꯝ ꯑꯆꯤꯛꯄꯗꯗꯤ ꯎꯝ ꯀꯩꯅꯣꯔꯣꯝꯗ ꯅꯍꯥꯟ ꯑꯃ ꯆꯠꯂꯨꯏꯌꯦ ꯐꯌꯦꯡ ꯂꯣꯝꯗ ꯍꯌꯨꯄꯥꯛꯑꯅ ꯑꯗꯨꯗꯣ ꯃꯤ ꯌꯥꯝ ꯆꯤꯛꯑꯦ ꯃꯤ ꯆꯤꯛꯃꯟꯗꯅ ꯂꯩꯕ ꯀꯤꯖꯕꯗꯣ
ꯑꯥ
ꯑꯣꯏꯌꯦ ꯃꯐꯝꯗꯣ ꯆꯥꯎꯔꯒꯅꯦ ꯅꯥꯄꯤ ꯃꯣꯏ ꯃꯤ ꯌꯥꯝ ꯆꯪꯅꯗꯕ ꯃꯥꯜꯂꯦꯕ ꯅꯥꯄꯤꯗꯣ ꯈꯔ ꯁꯣꯡꯉꯒ ꯎ ꯋꯥꯒꯗꯣ ꯌꯥꯝꯅ ꯑꯔꯤ ꯑꯔꯤꯕꯗ ꯐꯖꯔꯒꯅꯦ ꯆꯥꯎ ꯆꯥꯎꯅꯒ ꯂꯩꯌꯦ ꯑꯗꯒꯤ ꯇꯨꯔꯦꯟ ꯃꯆꯥ ꯑꯃꯒ ꯆꯦꯜꯂꯦ
ꯎꯝ ꯐꯖꯔꯝꯅꯤꯌꯦ ꯅꯪ ꯆꯠꯂꯨꯔꯕꯣ
ꯑꯥ ꯅꯍꯥꯟ ꯆꯠꯂꯨꯌꯦ ꯑꯗ ꯃꯣꯏ ꯐꯖ ꯍꯧꯖꯤꯛꯀꯥꯟꯗꯣ ꯇꯤꯛꯀꯦꯠꯀ ꯂꯧ ꯈꯣꯠꯇꯅ ꯐꯖꯅ ꯑꯗꯥꯏꯅ ꯁꯪꯗꯅ ꯃꯤ ꯁꯪꯉ ꯇꯧꯕꯗꯣ ꯑꯗꯨꯗꯤ ꯑꯣꯏꯗꯦꯕ ꯃꯇꯝ ꯅꯣꯡꯖꯨ ꯊꯥꯒ ꯑꯣꯏꯔꯛ__ ꯄꯅꯔꯥ ꯅꯥꯄꯤꯒ ꯈꯔ ꯁꯣꯡꯖꯜꯂꯦꯕ
ꯀꯩꯅꯣ
ꯑꯣ ꯑꯣ
ꯑꯗꯨ ꯃꯣꯏ ꯑꯗꯨꯝ ꯐꯖꯅ ꯁꯦꯡꯗꯣꯛ__
ꯁꯦꯡꯗꯣꯛ ꯄꯤꯇꯧꯗꯟ ꯇꯧꯕꯅꯦ
ꯑꯗꯣ ꯍꯧꯖꯤꯛ ꯃꯣꯏ ꯃꯃꯥꯡ ꯃꯇꯝ ꯃꯃꯥꯡꯗ ꯈꯔ ꯁꯦꯡꯗꯣꯛꯑ ꯈꯣꯠꯂ ꯃꯤ ꯄꯤꯛꯅꯤꯛ ꯀ ꯇꯧꯕ ꯃꯥꯜꯂꯦꯕꯀꯣ ꯑꯗꯨꯝ ꯀꯣꯄꯜꯒꯖꯦ ꯆꯠꯂꯒ ꯑꯥ ꯆꯥꯛꯀꯁꯦ ꯊꯣꯡꯉ ꯈꯣꯠꯂꯒ ꯑꯗꯨꯝ ꯃꯐꯝꯗꯨ ꯆꯥꯕꯤ ꯈꯣꯠꯄꯤ ꯑꯗꯣ ꯍꯧꯖꯤꯛ ꯇꯣ ꯃꯇꯝ ꯈꯔ ꯎꯝ ꯊꯤꯡꯖꯤꯜꯂꯨꯕ ꯍꯥꯏ ꯆꯪꯍꯟꯗꯕ ꯃꯥꯜꯂꯦꯕ ꯑꯗꯨꯒꯤ ꯅꯥꯄꯤ ꯀꯩꯀꯩ ꯁꯣꯡꯖꯟꯕ ꯍꯧꯖꯤꯛꯁꯤꯅ ꯑꯗꯨꯝ ꯈꯔ ꯆꯪꯍꯜꯂꯕ ꯑꯥ ꯍꯧꯔꯛꯄꯗꯣ ꯑꯗꯥꯏꯅ ꯃꯥꯜꯂꯦ
ꯍꯣꯏ ꯑꯣꯏꯔꯝꯕꯁꯨ ꯌꯥꯏ ꯑꯗꯨ ꯈꯔ ꯆꯤꯛꯄ ꯃꯐꯝ ꯑꯝꯗ ꯆꯠꯅꯤꯡꯕ ꯊꯝꯕꯥꯜꯒꯗꯣ ꯌꯦꯡꯉꯒ
ꯅꯨꯡꯉꯥꯏꯌꯦ ꯑꯥ ꯍꯧꯖꯤꯛ ꯉꯁꯤ ꯆꯠꯄꯒꯤ ꯋꯥꯔꯤꯔꯣ
ꯑ ꯍꯧꯖꯤꯛ ꯉꯥꯏꯍꯥꯛꯇꯪꯒꯤꯅꯤꯗ
ꯑꯣ ꯑꯗꯨꯗꯤ ꯀꯩꯅꯣ ꯇꯧꯋꯁꯤꯔꯣ ꯑꯥ ꯋꯣ ꯑꯥ ꯋꯣ ꯑꯦꯛꯁꯔꯁꯥꯏꯁ ꯑꯣꯏꯅ ꯑꯗꯒꯤ ꯈꯔ ꯃꯥꯏꯟꯁꯦ ꯔꯤꯐ꯭ꯔꯦꯁꯤꯡ ꯑꯣꯏꯕ ꯑꯣꯏꯅ ꯊꯥꯡꯃꯩꯕꯟꯒꯤ ꯆꯤꯡꯗꯣ
ꯑꯥ
ꯃꯣꯏꯗꯤ ꯅꯨꯡꯗꯥꯡꯁꯨ ꯑꯗꯨꯝ ꯀꯥꯕ ꯌꯥꯕꯅꯦꯕ
ꯑꯥ
ꯑꯗꯨꯗꯣ ꯀꯥꯔꯨꯔꯒ ꯃꯊꯛꯇ ꯚ꯭ꯌꯨ ꯄꯣꯏꯟ ꯌꯦꯡꯐꯝ ꯂꯩꯕꯅꯦꯕ
ꯑꯥ
ꯑꯗꯨꯗ ꯅꯨꯡꯁꯤꯠ ꯅꯨꯡꯁꯥ ꯅꯨꯡꯉꯥꯏꯕꯅꯦ ꯆꯤꯛꯄꯅꯦꯕ ꯑꯗ ꯑꯣꯏꯅ ꯆꯠꯊꯣꯛꯎꯔꯁꯤꯔꯥ ꯀꯩꯅꯣꯝꯃ ꯆꯥꯔ ꯈꯣꯠꯂꯒ
ꯌꯥꯏꯌꯦ ꯌꯥꯏꯌꯦ ꯑꯗꯨꯗ ꯑꯣꯏꯅ ꯀꯩꯅꯣꯝ ꯑꯌꯤꯡꯕ ꯑꯃ ꯊꯛꯑꯒ ꯑꯗꯨꯗ ꯑꯣꯏꯅ
ꯑꯥ ꯑꯍꯝ ꯎꯝ
ꯍꯣꯏ ꯑꯗꯨꯃꯥꯏꯅ ꯇꯧꯔꯁꯤ ꯑꯗꯣ ꯅꯣꯡꯃ ꯅꯪꯅ ꯍꯥꯏ ꯃꯐꯝꯗꯨꯗ ꯆꯠꯂꯨꯁꯤꯗꯅ ꯑꯃ ꯏꯁꯤꯡꯒ ꯇꯤꯡꯉꯒ ꯏꯁꯤꯡꯒ ꯃꯊꯛꯇꯒ ꯇꯦꯕꯜꯒ ꯊꯝꯃꯒ
ꯑꯥ
ꯀꯩ ꯍꯥꯏꯅꯤ ꯀꯩꯅꯣ ꯃꯆꯥ ꯑꯃ ꯃꯪꯒ ꯇꯧꯔꯒ
ꯌꯥꯏꯌꯦ ꯌꯥꯏꯌꯦ ꯆꯠꯁꯦ ꯑꯗꯣ ꯑꯍꯝ ꯑꯥ ꯕꯨꯡ ꯑꯥ ꯃꯕꯨꯨ ꯇꯧꯔꯣ ꯎꯝ ꯑꯩꯈꯣꯏꯗꯪ ꯆꯠꯄꯗꯣ ꯅꯨꯡꯉꯥꯏꯗꯧ ꯃꯥꯟꯗꯦꯕ ꯅꯨꯄꯥ ꯃꯆꯥ ꯈꯔ ꯌꯥꯎꯗ꯭ꯔꯗꯤ
ꯑꯥ
ꯍꯥꯏꯗꯤ ꯂꯝꯗꯣ ꯂꯥꯞ ꯑꯩꯈꯣꯏ ꯁꯤꯗꯩꯗꯤ ꯈꯤꯇꯪ ꯂꯥꯞꯄꯤꯗꯅ ꯑꯗꯨꯅ ꯒꯥꯔꯤ ꯌꯥꯔꯛꯇꯕ ꯈꯣꯠꯄ ꯌꯥꯎꯔꯁꯨ ꯂꯩꯗꯅ ꯁꯨꯝ ꯋꯥꯈꯜ ꯃꯣꯟꯁꯦ ꯌꯦꯤꯡꯖꯅꯕ ꯅꯨꯄꯥ ꯃꯆꯥ ꯑꯃ ꯑꯅꯤ ꯄꯨꯔꯒ ꯆꯠꯁꯦ
ꯎꯝ ꯍꯣꯏ ꯅꯨꯄꯥ ꯃꯆꯥ ꯑꯃ ꯅꯤ ꯄꯨꯔꯒ
ꯑꯍꯝ
ꯂꯥꯡꯉꯊꯦꯜꯗꯨꯕꯨ ꯆꯠꯄ ꯌꯥꯔꯤꯖꯥꯠꯂꯣ
ꯑꯗꯨ ꯈꯪꯗꯦꯅꯦ ꯍꯧꯖꯤꯛꯁꯦ ꯆꯤꯡ ꯅꯨꯡꯁꯦ ꯀꯥꯕꯁꯦ ꯈꯔ ꯑꯃ ꯑꯍꯝ ꯀꯥꯍꯟꯗ꯭ꯔꯦ ꯍꯥꯏ ꯑꯥ ꯀꯥꯍꯟꯗ꯭ꯔꯦ ꯍꯥꯏ ꯀꯥꯍꯜꯂꯤ ꯍꯥꯏ ꯍꯥꯏ ꯆꯪꯍꯜꯂꯤ ꯍꯥꯢ ꯆꯪꯍꯟꯗ꯭ꯔꯦ ꯍꯥꯢ ꯍꯥꯏꯗꯤ ꯀꯩꯁꯨꯕꯨꯗꯤ ꯄ꯭ꯔꯣꯕ꯭ꯂꯦꯝ ꯂꯩꯇꯕꯀꯣ ꯑꯗ ꯃꯤꯁꯤꯡꯅ ꯆꯈꯥꯏꯕ ꯈꯣꯠꯀꯥꯏꯕ ꯒ꯭ꯌꯥꯟ ꯇꯥꯗꯕꯁꯦ ꯁꯤꯁꯤꯗ ꯃꯤꯁꯨ ꯃꯐꯝꯗꯣ ꯁꯨꯝ ꯆꯠꯁꯜꯂꯛꯑꯗꯤ ꯃꯤ ꯑꯃꯅ ꯇꯧꯕꯗꯩ ꯑꯅꯤ ꯑꯅꯤꯗꯩ ꯑꯍꯨꯝ ꯑꯅ ꯃꯤ ꯃꯌꯥꯝ ꯃꯣꯠꯁꯜ ꯃꯣꯠꯁꯟꯗꯣꯏꯅꯤꯗꯣ ꯁꯨꯝ ꯃꯣꯠꯁꯟꯕꯗꯩꯗꯤ ꯃꯐꯝꯗꯣ ꯌꯦꯡꯕ ꯆꯠ ꯐꯖꯩꯑꯅ ꯆꯠꯅꯤꯡꯉꯤ ꯃꯐꯝꯗꯣ ꯌꯦꯡꯐꯝ ꯂꯩꯔꯛꯑꯣꯏꯗꯣꯏꯅꯦꯕ ꯎꯝ
ꯃꯐꯝꯗꯨꯝ ꯑꯗꯨꯅ ꯑꯣꯏꯕ ꯇꯥꯔꯦ ꯃꯣꯏꯅ ꯌꯥꯗꯦ ꯈꯣꯠꯇꯦ ꯀꯥꯏ ꯇꯧꯔꯤꯁꯦꯀꯣ
ꯎꯝ
ꯑꯗꯨꯅ ꯆꯠ ꯀꯣꯏꯄ ꯆꯠꯄꯒꯤ ꯃꯐꯝ ꯈꯨꯗꯤꯡꯃꯛꯁꯤꯗꯅꯦ ꯑꯗꯨꯝ ꯃꯤꯁꯦ ꯑꯗꯨꯝ ꯃꯌꯥꯝ ꯌꯥꯝ ꯌꯥꯝꯃꯦ ꯍꯥꯏꯕ
ꯎꯝ ꯆꯠꯅꯤꯡꯉꯥꯏ ꯃꯐꯝꯗꯨ ꯂꯩꯇ꯭ꯔꯕꯅꯤꯅꯅꯦ ꯃꯅꯤ
ꯑꯗꯨꯃꯥꯢꯅ ꯇꯧꯋꯦ
ꯑꯃ ꯅꯝꯕꯣꯜꯒꯤ ꯀꯩꯅꯣꯗꯣ ꯑꯍꯝ ꯑꯥ ꯀꯔꯤ ꯀꯔꯤ ꯎꯝ ꯃꯃꯤꯡ ꯀꯥꯎꯈ꯭ꯔꯦꯅꯦ ꯑꯗꯨꯁꯨ ꯍꯠꯀ ꯂꯩꯕꯅꯦꯕ ꯃꯣꯏ ꯂꯦꯛ ꯂꯦꯛꯄ ꯈꯣꯠꯄꯁꯨ ꯌꯥꯕꯅꯦꯕ ꯑꯃ ꯖꯣꯏꯁꯅꯥ ꯔꯤꯇ꯭ꯔꯤꯠ ꯑꯅ ꯑꯃ ꯂꯩꯕ
ꯑꯥ ꯑꯥ ꯑꯥ ꯑꯥ ꯈꯪꯉꯦ ꯈꯪꯉꯦ ꯈꯪꯉꯦ
ꯑꯥ ꯆꯠꯂꯨꯔꯕꯣ ꯗꯣ
ꯑꯗꯨ ꯆꯠꯇꯤ ꯆꯠꯇ꯭ꯔꯤ ꯃꯃꯤꯡ ꯇꯥꯔꯦ
ꯑꯣ ꯃꯣꯏꯗꯨꯁꯨ ꯀꯩꯅꯣ ꯇꯧꯕ ꯃꯥꯜꯂꯦ ꯑꯥ ꯁꯤ ꯀꯣ ꯅꯨꯡꯗꯤꯟꯒꯤꯖꯨ ꯁꯨꯃꯥꯏꯅ ꯍꯦꯛ ꯀꯣꯏꯕ ꯌꯥꯕ ꯑꯗꯩ ꯃꯣꯏꯒꯤ ꯍꯠꯁꯨ ꯊꯝꯃꯒ ꯄꯤꯛꯅꯤꯛ ꯇꯧꯕ ꯑꯗꯒꯤ ꯚꯥꯔꯗꯦ ꯄꯥꯔꯇꯤ ꯁꯤꯟꯕ ꯑꯗꯩ ꯐꯦꯝꯂꯤ ꯂꯩꯕ ꯈꯣꯠꯄ ꯑꯗꯥꯢ ꯇꯧ ꯌꯥ ꯃꯥꯜꯂꯦ
ꯑꯥ
ꯗꯣ ꯅꯨꯡꯉꯥꯏ ꯍꯥꯏꯌꯦ ꯃꯣꯏ ꯅꯨꯡꯉꯥꯏ ꯍꯥꯏꯗꯤ ꯂꯦꯛꯄ ꯆꯥꯕ ꯈꯣꯠꯄ ꯑꯗꯨ ꯇꯧꯔꯅꯤꯅ ꯑꯗꯨꯒ ꯈꯣꯏ ꯅꯨꯡꯗꯤꯟ ꯉꯥꯍꯥꯛ ꯁꯨꯃꯥꯏꯅ ꯑꯗꯨ ꯌꯦꯡꯉꯅꯤ ꯑꯗꯨ ꯅꯠꯇꯕꯤ ꯅꯨꯡꯗꯥꯡ ꯋꯥꯏꯔꯝ ꯇꯥꯁꯜꯂꯛꯄ ꯅꯨꯡꯗꯥꯡ ꯑꯣꯏꯔꯛ ꯄꯁꯦ ꯗ ꯐꯦꯝꯂꯤ ꯑꯗꯨꯝ ꯀꯩꯅꯣ ꯇꯧꯔꯀꯥꯟꯖꯤꯗ ꯑꯥ ꯋꯥꯛꯀꯤꯡ ꯑꯣꯏꯅꯒꯀꯣ ꯃꯣꯏꯒꯤ ꯒꯥꯔꯗꯦꯟ ꯃꯐꯝꯗꯣ ꯃꯅꯨꯡꯗꯣ ꯑꯗ ꯆꯠꯂꯒ ꯃꯩꯒꯁꯦ ꯑꯗꯨꯝ ꯗꯤꯁꯀꯣꯂꯥꯏꯠ ꯅꯠꯇ꯭ꯔꯁꯨ ꯂꯦꯝꯒꯖꯨ ꯈꯔ ꯑꯗꯨꯝ ꯑꯥ ꯁꯨꯝ ꯂꯩ ꯇꯦꯡꯗꯣ ꯇꯧꯔꯒ ꯆꯞꯄꯗ ꯋꯥꯈꯜꯒꯖꯦ ꯌꯥꯝ ꯅꯨꯡꯉꯥꯏꯊꯣꯛꯑꯦ ꯍꯥꯏꯌꯦ
ꯑꯣ ꯆꯠꯄ ꯌꯥꯏꯅꯦ ꯑꯗꯨꯗꯤ ꯅꯣꯡꯃ ꯈꯣꯏ ꯄꯨꯂꯞ ꯍꯧꯎꯅꯔꯒ
ꯎꯝ ꯆꯠꯄ ꯌꯥꯏ ꯑꯗꯨꯁꯨ
ꯑꯥ ꯌꯥꯝ ꯅꯛꯅꯁꯨ ꯂꯩꯔꯦꯅꯦ ꯑꯗꯨꯗꯤ
ꯎꯝ ꯑꯗꯣ ꯃꯣꯏꯗꯣ ꯂꯝꯕꯤꯗꯣ ꯈꯤꯇꯪꯗꯤ ꯂꯩꯔꯛ ꯆꯪꯖꯜꯂꯦ ꯍꯥꯏꯌꯦ ꯎꯝ ꯍꯥꯏꯗꯤ ꯃꯦꯟ ꯔꯣꯗ ꯃ ꯄꯥꯟꯃꯛꯇ ꯑꯣꯏꯗꯕ ꯅꯠꯇꯦꯕ ꯑꯥ ꯎꯝ
ꯍꯣꯏ ꯆꯠꯂꯨꯔꯁꯦ ꯅꯣꯡꯃ ꯑꯗꯨꯁꯨ ꯗꯤ ꯑꯉꯥꯡꯒꯩꯅ ꯑꯃꯨꯛ ꯋꯥꯇꯔ ꯄꯥꯔꯛ
ꯑꯗꯨꯁꯨ ꯌꯥꯏ ꯆꯠꯇ꯭ꯔꯤꯌꯦ ꯑꯗꯨ ꯆꯠꯅꯤꯡ ꯆꯠꯅꯤꯡ ꯂꯩꯔꯝꯃꯦ ꯂꯩꯔꯝꯃꯤꯅꯦ ꯑꯗꯣ ꯅꯣꯏ ꯆꯠꯂꯗꯤ ꯑꯩ ꯌꯥꯎꯒꯦ ꯀꯩꯅꯣ ꯍꯥꯏꯗꯤ ꯑꯩꯁꯨ ꯁꯣꯝꯗꯒꯤꯅꯦ ꯆꯠꯄꯗꯣ ꯏꯇꯣꯝ ꯈꯛꯇ ꯐꯔꯛ ꯇꯥꯕ ꯁꯣꯝꯗ ꯑꯇꯩ ꯏꯃꯥꯟꯅꯕꯤꯁꯤꯡ ꯑꯗꯒꯤ ꯀꯩꯅꯣ ꯂꯩꯕꯗꯨꯁꯨ ꯃꯣꯏꯁꯨ ꯊꯕꯛ ꯏꯪꯈꯥꯡ ꯆꯠꯊꯣꯛ ꯀꯣꯠꯊꯣꯛ ꯇꯧꯅꯔꯒ ꯑꯩꯅ ꯁꯪꯉꯦ ꯃꯣꯏ ꯑꯃꯨꯛ ꯁꯪꯗ ꯃꯣꯏꯅ ꯁꯪꯉ ꯑꯩ ꯑꯃꯨꯛ ꯁꯪꯗ ꯃꯄꯥ ꯑꯃ ꯏꯆꯥ ꯆꯥꯁꯟꯅꯗꯕꯗꯣ ꯑꯗꯨꯃꯥꯏꯅ ꯇꯧꯋꯦ ꯑꯗꯣ ꯅꯣꯏ ꯆꯠ ꯆꯠꯇꯣꯏꯗꯤ ꯍꯧꯔꯝꯃꯣ ꯑꯩ ꯑꯗꯨꯝ ꯌꯥꯎꯒꯦ
ꯍꯣꯏ ꯍꯣꯏ ꯍꯧꯔꯝꯒꯦ ꯑꯗꯨ ꯍꯥꯏꯅꯔꯒꯀꯣ ꯆꯠꯂꯁꯤ ꯄꯨꯂꯞ
ꯎꯝ
ꯃꯐꯝ ꯐꯖ ꯐꯖꯕꯕꯨꯗꯤ ꯌꯥꯝ ꯂꯩꯌꯦꯀꯣ ꯆꯠꯄ ꯉꯝꯃꯣꯏꯗꯕ ꯉꯥꯛꯇꯅꯤ ꯑꯅꯛ ꯄꯣꯏꯅ ꯈꯜꯂꯒ ꯆꯠꯁꯤ
ꯆꯠꯁꯤ ꯎꯝ ꯎꯝ
ꯑꯅꯛꯄ ꯑꯣꯏꯅ ꯇꯧꯔꯕ ꯊꯝꯕꯥꯜ ꯁꯥꯠꯐꯝꯒꯖꯦ ꯃꯐꯝ ꯌꯥꯝ ꯂꯩ ꯃꯥꯜꯂꯦꯗ
ꯌꯥꯝ ꯂꯩꯃꯥꯟꯂꯦꯗ ꯎꯝ ꯍꯧꯖꯤꯛꯀꯥꯟꯖꯦ ꯄꯪꯊꯥ ꯃꯊꯥꯅꯩꯌꯦ ꯁꯨꯃꯥꯡꯗꯕꯧ ꯊꯥꯔꯕ ꯈꯪꯗꯦ
ꯑꯧ ꯊꯝꯕꯥꯜ ꯌꯦꯡꯕ ꯆꯠꯅꯔꯤꯕ ꯃꯌꯥꯝꯁꯦ ꯑꯗꯨꯝꯅꯦ ꯄꯪꯆꯠꯇ ꯆꯠꯅꯩꯌꯦꯕ
ꯑꯗꯣ ꯈ꯭ꯋꯥꯏꯗꯒꯤ ꯅꯨꯡ ꯈ꯭ꯋꯥꯏꯗꯒꯤ ꯅꯨꯡꯉꯥꯏꯕ ꯍꯥꯏꯗꯤꯀꯣ ꯁꯨꯝ ꯊꯥꯏꯅꯗꯩꯖꯨ ꯑꯗꯨꯨꯝ ꯆꯠꯅꯔꯛꯄ ꯂꯣꯛꯇꯥꯛ ꯏꯁꯤꯡ ꯍꯥꯏꯗꯤ ꯏꯁꯤꯡ ꯏꯄꯥꯛ ꯏꯁꯤꯡ ꯏꯄꯥꯛ ꯌꯦꯡꯕꯒꯤ ꯐꯖꯕ ꯅꯨꯡꯉꯥꯏꯕ ꯑꯃꯖꯨ ꯂꯩꯔꯦ ꯑꯗꯒꯤ ꯍꯤ ꯇꯣꯡꯅ ꯈꯔ ꯁꯥꯡꯅ ꯂꯩꯗꯅ ꯋꯥꯈꯜꯁꯦ ꯃꯀꯥ ꯂꯝꯅ ꯇꯧꯂꯩ ꯍꯧꯖꯤꯛꯀꯤ ꯁ꯭ꯋꯥꯏꯗ ꯇꯧꯣꯏꯖꯦ ꯄꯨꯈ꯭ꯔꯤꯒꯨꯃꯥꯏꯅ ꯃꯆꯥꯖꯤꯗ ꯃꯇꯠ ꯑꯃꯃꯨꯛ ꯆꯠꯂꯨꯅꯤ ꯍꯦꯛ ꯅꯤꯡꯕꯗꯣ ꯏꯊꯨꯡ ꯊꯨꯡꯗꯦꯗꯅ
ꯑ ꯍꯣꯏ ꯑꯗꯨꯅꯦ ꯃꯐꯝꯁꯨ ꯃꯌꯥꯝ ꯌꯥꯝ ꯂꯩꯅꯔꯕꯅꯤꯅ ꯑꯗꯨ ꯐꯖꯨ ꯐꯖꯗꯦ ꯁ꯭ꯋꯥꯏꯗ ꯊꯥ ꯁꯥꯠ ꯊꯝ ꯇꯧꯔꯤꯅꯦ ꯊꯝꯕꯥꯜ ꯁꯥꯠꯂꯤꯅꯦ ꯇꯧꯔꯤꯁꯦꯀꯣ
ꯎꯝ
ꯐꯖꯗꯦꯕ ꯂꯣꯛꯇꯥꯛꯀꯨꯝꯕꯗꯅ ꯍꯦꯟꯅ
ꯂꯣꯛꯇꯥꯛꯀꯨꯝꯕꯗꯅ ꯍꯦꯟꯅꯅꯦ ꯐꯖꯕꯖꯦ ꯍꯦꯜꯂꯦꯕ ꯃꯆꯨ ꯃꯆꯨꯒ ꯃꯌꯥꯝ ꯁꯥꯠꯂꯒ
ꯑꯥ ꯑꯩꯈꯣꯏ ꯁꯤꯒꯤ ꯁꯣꯅꯤꯌꯥꯅ ꯑꯃ ꯂꯩꯕꯗꯣ ꯈꯪꯕ꯭ꯔꯥ ꯅꯨꯄꯤ ꯑꯃ ꯂꯩꯕꯗꯣ
ꯀꯔꯝꯕ
ꯁꯣꯅꯤꯌꯥꯅ ꯑꯃ ꯂꯩꯕꯗꯣ
ꯁꯣꯅꯤꯌꯥ ꯑꯥ ꯑꯥ ꯑꯥ ꯈꯪꯉꯦ
ꯃꯥꯖꯨ ꯆꯠꯁꯦ ꯆꯠꯁꯦ ꯌꯥꯝ ꯍꯥꯏꯕꯅꯦ
ꯑꯣ
ꯑꯗ ꯃꯥ ꯍꯧꯖꯤꯛ ꯋꯥꯏꯗꯁꯨ ꯑꯩꯉꯣꯟꯗ ꯈꯨꯠꯀ ꯊꯤꯜꯂꯒ ꯑ ꯆꯠꯂꯨꯁꯤꯅꯦ ꯅꯪ ꯅꯕꯨꯛ ꯌꯥꯝ ꯐꯠꯇꯦ ꯆꯠꯁꯦ ꯍꯥꯏꯔ ꯌꯥꯗꯦꯒꯥꯏ ꯇꯧꯔꯝꯃꯦ
ꯊꯝꯕꯥꯜ ꯌꯦꯡꯕ
ꯍꯣꯏ ꯑꯗꯣ ꯃꯣꯏꯒ ꯇꯧꯔꯒ ꯍꯧꯔꯒ ꯑꯗꯨꯝ ꯁ꯭ꯋꯥꯏꯗꯕꯨꯗꯤ ꯄꯪꯆ ꯆꯠꯌꯥꯏꯕ ꯑꯩꯅ ꯑꯩꯅ ꯆꯠꯅꯤꯡꯗꯕꯗꯣ ꯊꯥꯡꯉꯩ ꯁꯦꯡꯅ ꯑꯗ ꯂꯣꯛꯇꯥꯛꯇ ꯁꯦꯟꯗ꯭ꯔꯥꯗ ꯆꯠꯅꯤꯡꯕꯗꯣ
ꯎꯝ ꯑꯗꯨꯅꯗꯤ
ꯎꯝ
ꯂꯥꯎꯇꯥꯛ ꯇ ꯁꯦꯟꯗ꯭ꯔꯥꯗ ꯍꯣ ꯀꯩꯅꯣ ꯇꯧꯋꯦ ꯋꯥꯔꯤ ꯎꯅꯗꯕꯁꯨ ꯀꯨꯏꯔꯦ ꯋꯥꯔꯤꯖꯦ ꯎꯅꯔꯒ ꯑꯣꯏꯅ
ꯑꯥ ꯍꯣꯏ ꯍꯣꯏ ꯃꯥꯅꯦ ꯃꯥꯅꯦ ꯆꯥ ꯑꯃ ꯊꯛꯃꯤꯟꯅꯔ ꯈꯣꯠꯂꯀꯣ ꯀꯩꯅꯣꯝ ꯆꯥꯃꯤꯟꯅꯔꯒ
ꯎꯝ ꯑꯗꯨꯅ ꯐꯔꯦ ꯎꯅꯔ ꯁꯥꯟꯅꯔꯁꯤ ꯑꯗꯨꯁꯨꯕꯨꯗꯤ ꯅꯠꯇ꯭ꯔꯥ ꯎꯝ ꯐꯔꯦ ꯊꯝꯃꯒꯦꯀꯣ ꯊꯦꯡꯅꯔꯁꯤꯀꯣ ꯑꯗꯨꯗꯤ ꯎꯝ ꯊꯝꯃꯦ ꯊꯝꯃꯦ
ꯎꯝ ꯎꯝ